ꯇꯥꯔꯕꯣ
ꯔꯦ ꯅꯪ ꯇꯥꯔꯕꯣ
ꯇꯥꯔꯦ ꯂꯩꯆꯤꯟ ꯊꯥꯖꯤꯜꯂꯛ ꯏꯔꯥ ꯃꯩꯈꯨꯔꯥ ꯈꯪꯗ꯭ꯔꯦ ꯊꯥꯖꯦ ꯂꯣꯏ ꯈꯨꯝꯖꯟꯈ꯭ꯔꯦ
ꯑꯅꯤꯃꯛ ꯑꯅꯤ ꯃꯅꯨꯡꯗ ꯑꯃꯗꯤ ꯑꯣꯏꯔꯝꯃꯅꯤ
ꯎꯝ ꯀꯩꯗꯧꯔꯒꯦ ꯅꯪ ꯅꯥꯔꯕꯣ
ꯅꯥꯗꯦ ꯅꯥꯇꯣꯟ ꯐꯨꯜꯂꯤꯕ ꯅꯥꯇꯣꯟꯖꯦ ꯈꯪꯗꯦ ꯑꯗꯨꯝ ꯐꯨꯜꯂꯦꯕ ꯑꯩꯒꯤ ꯁꯤꯒꯤꯗꯝ ꯐꯨꯟꯕꯁꯖꯦ ꯀꯩꯗꯧꯋꯤꯅꯣ ꯈꯪꯗꯦꯕ ꯑꯃꯃꯨꯛ ꯇꯧꯋꯦ ꯍꯥꯏꯕ
ꯅꯪ ꯑꯩ ꯍꯧꯔꯝꯗꯅ ꯑꯥꯏꯁ ꯀ꯭ꯔꯤꯝ ꯆꯥꯔꯕ ꯍꯥꯏꯌꯣ
ꯑꯗꯣ ꯏꯪꯕꯩꯁꯨ ꯅꯠꯇꯦꯕ ꯏꯪꯕꯩꯁꯨ ꯅꯠꯇꯦꯕ ꯁꯤꯁꯦ ꯈꯪꯉꯕ ꯑꯗꯣ ꯑꯃꯨꯛ ꯑꯃꯨꯛ ꯗꯨꯝ ꯇꯧꯕ ꯃꯊꯟꯇ ꯑꯗꯨꯝ ꯐꯨꯟꯕ ꯍꯥꯏꯇꯥꯥꯏꯔꯦ ꯑꯗꯨꯝ ꯐꯥꯒꯤꯗꯣꯢꯕ ꯀꯔꯥꯢ ꯑꯥꯏꯁꯀ꯭ꯔꯤꯝ ꯅꯣ ꯆꯥ
ꯀꯣꯏꯕ ꯆꯥꯠꯅꯤꯡꯗ꯭ꯔꯣ
ꯆꯠꯅꯤꯡꯉꯤ ꯑꯩꯅ ꯑꯩꯅ ꯑꯩꯈꯣꯏ ꯃꯥꯗ ꯍꯥꯏꯕꯅꯤ ꯃꯥ ꯑꯩꯁꯨ ꯀꯣꯏꯕ ꯆꯠꯀꯦꯅ ꯍꯥꯏ
ꯎꯝ ꯇꯋꯥꯡꯗ ꯆꯠꯂꯨꯕꯗꯣ ꯂꯩꯔꯦ ꯑꯇꯣꯞꯄꯁꯨ ꯆꯠꯅꯤꯡꯉꯦ ꯍꯥꯏꯕ
ꯑꯗꯣ ꯑꯩ ꯈꯜꯂꯤꯅꯦ ꯍꯥꯏꯗꯤ ꯑꯩꯈꯣꯏ ꯃꯔꯨꯞ ꯒꯨꯝꯕ ꯑꯃ ꯇꯧꯔꯒ ꯆꯠꯁꯦꯔꯥ ꯍꯥꯏꯅ
ꯁꯠꯁꯦ ꯁꯤꯂꯣꯡꯖꯨ ꯆꯠꯄ ꯌꯥꯏ ꯌꯦꯡꯉꯣ
ꯑꯗꯣ ꯑꯗꯨꯗꯤ ꯑꯩ ꯁꯤꯜꯂꯛꯑꯒꯦ
ꯁꯤꯜꯂꯛꯑꯣ
ꯑꯩꯅꯅꯦ ꯑꯩꯈꯣꯏ ꯆꯦꯅ ꯇꯧꯋꯦ ꯍꯥꯏꯕꯗꯨꯗ ꯌꯥꯎꯔꯒ ꯍꯥꯏꯗꯤ ꯃꯣꯏꯗꯤ ꯑꯍꯟꯅ ꯇꯧꯕꯅꯤꯅ ꯅ ꯑꯩꯈꯣꯏ ꯃꯊꯥꯗꯣ ꯁꯥꯟꯅꯗ꯭ꯔꯦꯗꯅ ꯑꯗꯨꯒꯤ ꯑꯍꯟꯅ ꯃꯣꯏ ꯇꯧꯕꯗꯨꯗ ꯌꯥꯎꯒꯦꯅ ꯈꯟꯕ ꯑꯩꯅ ꯈꯟꯕꯅ
ꯑꯗꯨ ꯅꯠꯇ꯭ꯔꯒꯅꯅꯦ ꯑꯗꯨ ꯅꯠꯇ꯭ꯔꯒꯅꯅꯦ ꯊꯥ ꯊꯥꯒꯤ ꯄꯩꯁꯥꯁꯦ ꯁꯨꯃꯥꯏ ꯁꯨꯃꯥꯏ ꯄꯤꯛꯈꯠꯅꯔꯀꯥꯟꯗ ꯄꯨꯜꯂꯞ ꯕꯦꯡ ꯑꯝꯗ ꯍꯥꯞꯆꯤꯜꯂꯦꯗꯅ ꯕꯦꯡ ꯑꯝꯗ ꯍꯥꯞꯇ꯭ꯔꯁꯨ ꯇꯨꯡꯖꯟꯅꯔꯦꯗꯅ ꯑꯗꯨꯀꯥꯟꯗ ꯃꯣꯏꯒꯤ ꯀꯣꯏꯕ ꯆꯠꯄꯒꯤ ꯍꯧꯖꯤꯛ ꯂꯩꯕꯗꯣ ꯑꯥꯏ ꯖꯤꯗ ꯂꯩꯕꯗꯣ
ꯎꯝ ꯂꯩꯂꯩ ꯑꯗꯣ ꯑꯩꯈꯣꯏꯅ ꯍꯥꯏꯅ ꯃꯔꯨꯞꯀꯨꯝꯕ ꯌꯥꯎꯔꯗꯤ ꯁꯦꯔꯦꯜ ꯃꯔꯨꯞꯒꯨꯝꯕ ꯌꯥꯎꯔꯗꯤ ꯃꯥꯊꯣꯏ ꯐꯪꯉꯛꯇꯣꯏꯅꯤꯅ
ꯎꯝ
ꯑꯗꯨꯒꯨꯝꯕꯒꯤ ꯍꯟꯕ ꯑꯩꯈꯣꯏꯅ
ꯍꯣꯢ ꯑꯗꯨꯕꯨꯗꯤ
ꯍꯥꯏꯗꯤ ꯑꯈꯣꯏꯗꯤ ꯑꯔꯣꯏꯕꯗ ꯈ꯭ꯋꯥꯏ ꯂꯥꯁꯇ ꯂꯧꯔꯁꯨ ꯌꯥꯏꯗꯅ ꯍꯥꯏꯗꯤ ꯃꯌꯥꯝꯒꯤ ꯃꯊꯣꯢꯇꯣ ꯐꯪꯉꯀꯥꯟꯗ
ꯌꯥꯏ ꯑꯗꯨꯒ ꯆꯠꯄ
ꯑꯗꯨꯒ ꯆꯠꯄ ꯑꯗꯨꯅꯦ ꯑꯩꯅ ꯈꯜꯂꯤꯖꯦ ꯍꯥꯏꯗꯤ ꯑꯈꯣ ꯑꯈꯣꯏꯅ ꯕꯦꯡ ꯇ ꯍꯥꯞꯄ ꯍꯥꯏꯗꯣ ꯀꯩꯝꯇ ꯏꯟꯚꯦꯁꯃꯦꯟꯗ ꯀꯦꯝ ꯐꯪꯉꯣꯏꯕ ꯑꯈꯣꯢ ꯄꯩꯁꯥ ꯗꯨꯝ ꯇꯨꯡꯁꯤꯜꯂꯒ ꯑꯗꯨꯝ ꯂꯩꯕꯨꯗꯤ ꯂꯩꯔꯅꯤ ꯇꯨꯡꯁꯤꯜꯂ ꯂꯩꯔꯒꯁꯨ ꯑꯃ ꯍꯥꯏꯕꯗꯤ ꯄꯣꯠꯇꯣ ꯀꯥꯟꯅꯕ ꯍꯥꯏꯗꯤ ꯃꯣꯏ ꯃꯔꯨꯞ ꯇꯧꯔꯤꯁꯤꯗꯤ ꯑ ꯍꯥꯏꯗꯤ ꯁꯦꯔꯦꯟ ꯃꯔꯨꯞ ꯍꯥꯏꯔꯤꯖꯦ ꯃꯊꯣꯏ ꯍꯥꯄꯛꯇꯣꯏꯅꯤ ꯃꯤꯅ ꯃꯤꯗꯨꯅ ꯁꯤꯖꯤꯟꯅꯒꯤꯕ ꯃꯊꯣꯏꯗꯣ ꯈꯔ ꯈꯔꯗꯤ ꯍꯥꯄꯛꯇꯣꯏꯅꯤꯗꯅ
ꯃꯥꯟꯅꯦ ꯃꯥꯟꯅꯦ
ꯑꯗꯨꯗꯨꯅꯥ ꯐꯩ ꯁꯤꯅꯦ ꯑꯩ ꯈꯜꯂ ꯈꯣꯏ ꯈꯣꯏꯗꯤ ꯀꯩꯁꯨ ꯑꯊꯨ ꯑꯀꯥꯏꯒꯤꯖꯨ ꯑꯣꯏꯗꯕꯅꯤꯅ ꯂꯥꯁ ꯇ ꯑꯃ ꯈꯔ ꯆꯥꯎꯕ ꯑꯝ ꯌꯥꯎꯁꯤꯜꯂꯒ ꯂꯥꯁꯇ ꯂꯧꯕꯅ ꯐꯩꯌꯦꯅ ꯈꯟꯕ ꯑꯩꯅ
ꯗꯨꯗꯤ ꯃꯤ ꯀꯌꯥꯃꯨꯛꯀꯤ ꯂꯥꯛ ꯑꯅꯤꯃꯨꯛ ꯇꯥꯕ ꯌꯥꯎꯗꯣꯔꯤꯕ꯭ꯔꯥꯕ
ꯆꯠꯂꯣꯍꯩ ꯅꯪꯖꯨ ꯑꯗꯣ ꯃꯤ ꯑꯈꯣꯏꯅ ꯃꯤ ꯆꯠ ꯇꯣꯢꯖꯦ ꯑꯈꯣꯏ ꯃꯈꯣꯏ ꯃꯁꯦꯟꯖꯦ ꯑꯈꯣꯏ ꯃꯤ ꯃꯉꯥ ꯇꯔꯥꯃꯨꯛ ꯁꯨꯔꯒꯗꯤ ꯑꯗꯨꯝ ꯃꯈꯥꯏꯗꯣ ꯈꯥꯏꯅꯔꯒ ꯑꯗꯨꯒꯨꯝꯕ ꯌꯥꯎꯕꯗꯤ ꯌꯥꯏꯌꯦ
ꯌꯥꯏ ꯑꯗꯨꯅꯦ ꯍꯥꯏꯖꯦ ꯑꯩꯅ ꯍꯥꯏꯅꯤꯡ
ꯌꯥꯏꯑꯦꯕ ꯑꯗꯨꯝ ꯈꯣꯏꯒꯤ ꯌꯥꯎꯗꯕ ꯀꯥꯡꯕꯨꯈꯣꯏ ꯈꯣꯏ ꯁꯣꯏꯔꯣꯏꯌꯦꯅ ꯈꯪꯅꯕ ꯑꯈꯣꯏ ꯍꯥꯏꯗꯤ ꯑꯃ ꯀꯥꯗꯔ ꯐꯥꯗꯔ ꯇꯧꯕꯗꯨ ꯇꯜꯂꯦꯕꯥ ꯑꯃ ꯑꯩ ꯍꯟꯗꯛꯀꯤ ꯃꯔꯨꯞꯀꯤꯗ ꯇꯧꯕꯗꯣ ꯑꯩ ꯈꯤꯔꯦꯕ ꯈꯪꯉꯕ ꯑꯗꯨꯗꯨ
ꯎꯝ
ꯅꯪꯒꯤ ꯀꯩꯅꯣ ꯅꯨꯡꯉꯥꯏꯇꯕ ꯃꯥꯜꯂꯦ ꯅꯪꯒꯤ ꯅꯦꯠꯋꯔꯛꯇꯣ
ꯑꯩ ꯅꯦꯠꯋꯥꯛ ꯅꯨꯡꯉꯥꯏꯇ ꯃꯥꯜꯂꯦ ꯑꯩ ꯑꯩꯗꯣ ꯁꯤ ꯀꯥꯖꯦ ꯑꯈꯣꯏꯒꯤ ꯀꯥꯖꯦ ꯑꯗꯨ ꯅꯦꯠ ꯅꯨꯡꯉꯥꯏꯇꯦ ꯑꯈꯣꯏ ꯁꯤ ꯀꯥꯖꯦ ꯗꯨꯝ ꯍꯥꯏꯗꯤ ꯎꯝ
ꯂꯤꯁꯤꯡ ꯇꯔꯨꯛ ꯍꯨꯜꯂꯀꯥꯟꯗ ꯑꯃ ꯇꯥꯕ ꯑꯗꯨꯝ ꯂꯩꯕꯅꯦ
ꯑꯗꯨꯗꯤ ꯈꯣꯏ
ꯑꯗꯨꯗꯤ ꯀꯨꯏꯖꯨ ꯀꯨꯏꯗꯕ
ꯀꯨꯏ ꯍꯦ ꯀꯨꯏꯅ ꯆꯍꯤ ꯃꯉꯥ ꯇꯔꯥꯒ ꯇꯧꯕꯗꯤ ꯄꯥꯝꯗꯦꯕ ꯑꯁꯤ ꯑꯃꯅꯤꯗ ꯁꯠ ꯁꯠ ꯂꯣꯏꯁꯟꯕꯅ ꯐꯗ꯭ꯔꯣ
ꯄꯥꯝꯗꯦ ꯄꯥꯝꯗꯦ ꯑꯩꯗꯤ ꯌꯥꯝꯃꯕꯗ ꯆꯍꯤ ꯑꯅꯤ ꯐꯥꯗꯕꯖꯦ ꯄꯥꯝꯃꯦꯕ ꯑꯅꯤ ꯐꯥꯗꯕ
ꯑꯗꯨꯏꯅꯦ ꯆꯍꯤ ꯆꯍꯤ ꯌꯥꯝꯗꯕ ꯇꯧꯗꯦꯅ ꯍꯥꯏꯗꯤ ꯆꯍꯤ ꯌꯥꯝꯗꯕ ꯑꯈꯣꯏ ꯆꯦꯅ ꯇꯧꯏꯖꯤꯗꯤꯅꯦ ꯆꯍꯤ ꯃ ꯈꯔ ꯍꯦꯜꯂꯛꯄꯗ ꯑꯗꯨꯝ ꯂꯣꯏꯕ ꯀꯥꯡꯕꯨꯗꯨꯅꯦ ꯑꯈꯣꯏ ꯆꯦꯅ ꯇꯧꯔꯤꯖꯦ ꯑꯗꯨꯒꯤꯅꯦ ꯍꯥꯏꯅꯩꯖꯦ
ꯑꯗꯨꯗꯨꯒ ꯍꯥꯏꯗꯤ ꯈꯣꯏ ꯁꯣꯏꯔꯣꯏꯗꯕ ꯑꯈꯣꯏ ꯃꯁꯦꯟ ꯁꯨꯡꯁꯣꯏ ꯁꯣꯏꯗꯕ ꯑꯈꯣꯏ ꯃꯁꯦꯟ ꯈꯔ ꯈꯥꯏꯅ ꯈꯥꯏꯅꯔꯦꯗꯅ ꯑꯗꯨꯒ ꯇꯧꯕ ꯑꯗꯨ ꯐꯅꯦ ꯍꯥꯏꯕ
ꯎꯝ ꯈꯪꯗꯦꯗ ꯄꯪꯆꯠꯇ ꯆꯠꯅꯤꯡꯉꯦꯗ ꯎꯔꯨꯕ ꯈꯨꯗꯤꯡ ꯆꯠꯅꯤꯡꯉꯦ ꯃꯥꯜꯗꯤꯞꯁꯨ
ꯀꯥꯡ ꯑꯝꯖꯨ ꯀꯟꯅ ꯏꯁꯩ ꯈꯣꯡꯉꯤ ꯅꯀꯣꯡ ꯃꯌꯥꯖꯤꯗ
ꯍꯥꯠꯇꯣꯛꯑꯣ
ꯍꯥꯞꯄꯒ ꯎꯗꯦꯗ ꯃꯩꯒ ꯃꯝꯕꯒ ꯁꯤꯗꯥ ꯑꯉꯥꯡ ꯑꯐꯥꯎꯕꯤ ꯑꯃ ꯑꯌꯥꯎꯕꯤ ꯑꯃ ꯂꯥꯛꯏꯌꯦ ꯈꯖꯥꯏꯗꯣ ꯗꯣꯟ ꯗꯣꯟ ꯂꯥꯎꯕꯤꯃ ꯑꯌꯣ ꯃꯥ ꯑꯌꯣ ꯃꯃꯥ ꯇꯩꯖꯧꯅꯦ ꯃꯁꯤ ꯉꯥꯡꯖꯦ ꯎꯏꯠ ꯈꯨꯠꯆꯦ ꯐꯥꯔ ꯆꯨꯞꯀꯦ ꯇꯧꯋꯦ ꯍꯥꯏꯕ
ꯈꯨꯠꯆꯦ ꯐꯥꯔ ꯆꯞꯀꯦ ꯇꯧꯌꯦ ꯍꯥꯏꯕ ꯃꯤ ꯃꯤꯒꯗꯦ ꯈꯠꯅꯕꯒꯖꯦ ꯍꯧꯔꯤꯄꯣꯠꯅꯤꯀꯣ ꯑꯦ ꯀꯥꯏꯅ
ꯀꯔꯝꯕ ꯑꯉꯥꯡꯅꯣ
ꯑꯃ ꯑꯉꯥꯡ ꯃꯆꯥ ꯄꯤꯗ꯭ꯔꯛꯄ ꯑꯃ ꯂꯩꯔꯤꯌꯦ ꯑꯈꯣꯏ ꯏꯅꯝꯃꯩ ꯑꯃ ꯍꯟꯗꯛ ꯅꯨꯄꯤ ꯃꯆꯥ ꯑꯃ ꯂꯩꯌꯦ ꯍꯥꯏꯕꯗꯣ
ꯆꯪꯉꯆꯪꯉꯆꯪꯉ ꯍꯥꯏꯗꯤ ꯀꯩꯅꯣ ꯑꯗꯨꯃꯥꯏꯅ ꯇꯧꯁꯦꯔꯕ ꯑꯗꯨꯃꯥꯏꯅ ꯇꯧꯁꯦꯔ ꯍꯥꯏꯅ ꯈꯜꯂꯤꯕꯅꯤ
ꯍꯤꯡꯉꯤꯀꯥꯟꯗ ꯀꯣꯏꯍꯧꯕ ꯁꯤꯅꯦ ꯑꯩꯅ ꯈꯟꯕꯕꯨ
ꯈꯔꯁꯨ ꯑꯗꯨꯗꯤ ꯇꯧꯔꯁꯤꯅꯦ ꯑꯩ ꯑꯗꯣ ꯑꯩ ꯏꯃꯥꯟꯕꯤ ꯈꯔꯁꯨ ꯂꯩꯑꯦꯕ ꯑꯩꯅ ꯅꯍꯥꯟꯅ ꯍꯟꯗꯛ ꯑꯩꯅ ꯅꯧꯅꯁꯨ ꯍꯥꯏꯕꯗꯣ
ꯎꯝ
ꯏꯃꯥꯕꯅꯕꯤ ꯈꯔ ꯂꯩꯌꯦ ꯑꯗꯨ ꯃꯣꯏꯅꯁꯨ ꯃꯥꯁꯨ ꯌꯥꯎꯒꯦ ꯈꯣꯠ ꯀꯦꯅ ꯃꯣꯏ ꯈꯨꯃꯥꯁꯨ ꯍꯧꯅ ꯍꯥꯏꯔꯝꯃꯦꯕ ꯑꯩꯈꯣꯏ ꯃꯔꯤ ꯑꯃꯗꯤ ꯂꯩꯔꯦ ꯅꯪꯒ ꯃꯉꯥꯗꯤ ꯁꯨꯔꯦꯅ ꯈꯪꯕꯗ ꯑꯈꯣꯏ ꯃꯉꯥꯁꯨ ꯁꯨꯔꯦ
ꯎꯝ
ꯃꯈꯣꯏ ꯃꯔꯤ ꯑꯃ ꯂꯩꯔꯦ ꯃꯥꯒ ꯃꯉꯥ ꯁꯨꯔꯦ ꯑꯗꯨꯒ ꯃꯤ ꯈꯔ ꯈꯣꯝꯁꯦ ꯍꯣꯏ ꯃꯤ ꯈꯥꯔ ꯈꯣꯝꯖꯦ ꯗꯨꯗ ꯑꯩꯅ ꯏꯃꯥꯟꯅꯕꯤ ꯈꯔ ꯑꯃ ꯑꯩꯒꯤ ꯑꯃ ꯑꯩ ꯏꯃꯥꯟꯕꯤ ꯁꯤꯗꯒꯤ ꯑꯃ ꯗꯦꯝ ꯇꯝꯕꯤꯗꯣ
ꯎꯝ
ꯃꯥꯁꯨ ꯑꯩ ꯈꯣꯝꯃꯛꯄ ꯌꯥꯅꯤ
ꯈꯣꯝꯖꯜꯂꯣ ꯃꯥꯖꯨ ꯑꯩꯖꯨ ꯁꯣꯝ ꯅꯥꯀꯟꯗꯒꯤ ꯑꯃ ꯈꯣꯝꯃꯛꯄ ꯌꯥꯕ꯭ꯔꯥ ꯌꯦꯡ ꯒꯦ
ꯌꯦꯡꯉꯣ ꯑꯩꯅ ꯑꯩꯈꯣꯏꯒ ꯑꯩꯅ ꯃꯥꯒ ꯄꯥꯔꯒ ꯇꯔꯨꯛꯃꯨꯛꯇꯤ ꯂꯩꯔꯦ
ꯑꯩꯈꯣꯏ ꯁꯥꯕꯅꯦꯟ ꯍꯦꯛ ꯆꯠꯂꯒ ꯅꯩꯔꯕ ꯑꯗꯨꯒ
ꯃꯥꯅꯦ ꯑꯗꯨꯗꯤ ꯑꯥ
ꯋꯥꯇꯔꯐꯣꯜ ꯂꯩꯕ ꯃꯐꯝꯗ ꯆꯠꯅꯤꯡꯉꯦ
ꯑꯩ ꯆꯠꯅꯤꯡꯉꯤ ꯋꯥꯇꯔ ꯐꯣꯜ ꯃꯈꯥꯗ ꯂꯩꯔꯒ ꯆꯠꯅꯤꯡꯉꯤ
ꯑꯩ ꯆꯠꯇ ꯀꯨꯏꯔꯦ ꯋꯥꯇꯔ ꯐꯣꯜ ꯑꯃꯈꯛ ꯆꯠꯆꯔꯝꯕꯗꯨꯁꯨ ꯑꯃꯨꯛ ꯌꯩ
ꯑꯗꯨꯅꯦ ꯍꯥꯏꯖꯦ ꯑꯃꯈꯛꯇꯪ ꯑꯃꯈꯛꯇꯪ
ꯇꯦ ꯑꯃꯈꯛꯇꯪ ꯌꯥꯝ ꯇꯥꯡꯅ ꯂꯩꯖꯕꯗꯨꯖꯨ ꯍꯥꯏꯗꯤ
ꯑꯅꯤꯔꯛꯇꯒꯤ ꯍꯦꯟ ꯆꯠꯍꯧꯗꯦ ꯑꯩ
ꯑꯦ ꯑꯩ ꯑꯅꯤꯔꯛꯇꯤ ꯍꯦꯜꯂꯦꯍꯦ
ꯑꯩꯗꯤ ꯑꯩꯅ ꯏꯁꯥꯅ ꯈꯪꯅ ꯐꯖꯅ ꯆꯠꯄꯗꯣ ꯑꯝꯇ ꯁꯨꯛꯑꯣꯏ ꯑꯣꯏꯍꯧꯗ꯭ꯔꯦ ꯍꯥꯏꯕ ꯈꯪꯕ꯭ꯔꯥ
ꯑꯩꯗꯤ ꯏꯁꯀꯥꯔꯁꯟ ꯆꯠꯄꯗ ꯆꯠꯄꯅꯦ ꯑꯗꯨꯗꯒꯤ ꯑꯩꯈꯣꯏ ꯑꯩꯈꯣꯏ ꯆꯦꯒ ꯑꯩꯈꯣꯏ ꯀꯩꯅꯣ ꯇꯧꯔꯒ ꯔꯣ ꯆꯞꯄꯗꯨ ꯆꯠꯍꯧꯔꯦꯕ ꯑꯃꯨꯛꯁꯨ
ꯎꯝ ꯅꯪꯅ ꯑꯃꯨꯛ ꯆꯥꯎꯔꯒ ꯆꯠꯂꯦꯗꯅ ꯑꯗꯨꯗꯤ ꯑꯩꯅ
ꯍꯣꯏ
ꯍꯥꯢꯔꯣ
ꯑꯗꯨꯖꯨ ꯑꯗꯨꯝ ꯑꯩꯈꯣꯏ ꯆꯥꯛꯀ ꯆꯥꯛꯀ ꯄꯨꯔ ꯆꯥꯎꯔꯨꯁꯦ ꯑꯅ ꯆꯠꯄꯅꯤꯗ ꯅꯨꯡꯉꯥꯏꯗꯧꯗ
ꯑꯗꯨ ꯐꯩꯌꯦꯕ ꯑꯗꯨ ꯐꯪꯍꯧꯗ꯭ꯔꯦꯕ ꯑꯩꯗꯤ ꯑꯩꯅ ꯆꯠꯄꯗꯤ ꯑꯉꯥꯡ ꯀꯥꯟꯗ ꯀ꯭ꯂꯥꯁ ꯐꯥꯏꯚ ꯑꯗꯥꯏꯗ ꯏꯁꯀꯥꯔꯁꯟ ꯑꯃꯨꯔꯛ ꯆꯠꯂꯨꯔꯦ ꯑꯗꯨꯗ ꯆꯠꯄꯗꯨꯅꯦ ꯑꯗꯨꯒ ꯈꯔ ꯆꯥꯎꯔꯛꯑꯒ ꯑꯃꯨꯔꯛꯇꯪꯒ ꯆꯠꯂꯨꯔꯦ ꯑꯗꯨꯗꯒꯤ ꯍꯦꯟꯅ ꯆꯠꯇ꯭ꯔꯤ ꯑꯗꯨꯝ ꯐꯪꯗ꯭ꯔꯦ
ꯆꯠꯁꯦ ꯌꯥꯔ ꯌꯥꯔꯛꯑꯗꯤ ꯆꯠꯁꯦ
ꯎꯝ ꯉꯝꯃꯔꯣꯏ ꯑꯩ ꯁꯨꯨꯉꯝꯍꯦꯛ ꯉꯝꯃꯔꯣꯏ
ꯑꯩꯒꯤ ꯄꯥ ꯑꯃ ꯂꯩꯕꯗꯣ ꯑꯩꯅ
ꯎꯝ
ꯑꯗꯣ ꯑꯩꯅ ꯅꯍꯥꯟꯖꯦ ꯍꯥꯞꯄ ꯈꯪꯕꯗꯒꯤ ꯐꯖꯅ ꯄꯥꯁꯦ ꯍꯥꯞꯄ ꯌꯥꯔꯦꯕ ꯑꯩ ꯉꯁꯤ ꯄꯥꯅ ꯍꯥꯞꯄ ꯂꯩꯈꯥꯏꯔꯤꯁꯦ
ꯕꯅꯦꯍꯦ
ꯐꯥꯖꯩꯌꯦ ꯑꯩꯅ ꯈꯔ ꯈꯪꯕ ꯍꯩꯇꯕꯩ ꯈꯤꯇꯪ ꯆꯠꯊꯔꯒ ꯍꯥꯞꯄꯨꯔꯦꯕ ꯑꯗꯣ ꯉꯁꯤꯅ ꯑꯃꯨꯛ ꯌꯥꯏꯔꯦꯕ ꯎꯝ ꯇꯦꯡꯅꯦꯡ
ꯃꯊꯛꯈꯤꯇ ꯍꯥꯞꯄꯁꯨ ꯑꯗꯨꯝ ꯌꯥꯕꯅꯦ
ꯎꯝ ꯎꯝ
ꯑꯗꯨꯒꯤ ꯒꯝꯗꯣ ꯌꯥꯎꯗ꯭ꯔꯀꯥꯟꯗ ꯒꯝ ꯑꯗꯨꯝ ꯇꯣꯉꯥꯟꯕꯗꯣ ꯂꯩꯔꯒꯅꯦ
ꯅꯅꯥꯄꯖꯨ ꯌꯅꯤꯌꯦ
ꯌꯥꯕꯅꯦ ꯑꯗꯣ ꯅꯪꯅ ꯑꯗꯨꯝ ꯁꯤꯖꯤꯟꯅꯕ ꯂꯣꯏꯔꯀꯥꯟꯗ ꯐꯖꯅꯗꯤ ꯊꯝ ꯇꯥꯔꯦꯀꯣ
ꯊꯝꯃꯦ ꯊꯝꯃꯦ ꯐꯖꯅ ꯊꯝꯃꯦ ꯑꯗꯨꯕꯨꯗꯤ ꯑꯗꯣ ꯑꯩꯒꯤ ꯀꯦꯞꯇꯣ ꯑꯩ ꯀꯦꯞꯇꯣ ꯇꯠꯂꯦꯕ ꯇꯠꯄ ꯍꯥꯏꯗꯤ ꯃꯥꯏ ꯃꯀꯣꯛ ꯃꯈꯨꯝ ꯀꯣꯕꯔꯗꯨꯒ ꯈꯔꯒ ꯀꯥꯏꯕꯩꯃ ꯍꯥꯏꯅ ꯇꯦꯛꯇꯛꯑ ꯍꯥꯏꯅ ꯍꯪꯒꯥꯠ ꯍꯟꯗ ꯇꯧꯕꯒꯤꯗꯣ ꯇꯦꯛ ꯂꯩꯔꯝꯃꯦꯕ
ꯑꯗꯨꯅ ꯑꯗꯨꯝ ꯑꯩ ꯂꯩꯔꯛꯄ ꯅꯨꯃꯤꯠꯇꯨꯗ ꯑꯗꯨꯝ ꯇꯦꯛꯂꯩ ꯔꯝꯃꯦꯗ ꯈꯪꯗꯦꯗ ꯃꯣꯏꯁꯦ ꯒꯌꯥꯝꯃꯦꯟ ꯇꯗꯦ
ꯄꯥꯏꯕꯗ ꯇꯦꯛꯏ ꯖꯥꯠꯂꯣ
ꯄꯥꯏꯕꯗ ꯇꯦꯛ ꯏꯕ ꯖꯥꯠꯂ
ꯅꯠꯇꯦ ꯑꯩꯅ ꯅꯟꯕ ꯑꯃꯗꯤ ꯌꯥꯎꯈ꯭ꯔꯦ ꯑꯩꯅ ꯈꯪꯕꯗ ꯑꯩꯅ ꯒ꯭ꯌꯥꯟ ꯇꯥꯕꯗ ꯑꯩꯅ ꯑꯩꯅꯅꯤꯀꯣ ꯅꯪ ꯅꯠꯇꯦꯀꯣ ꯑꯩꯅ ꯑꯩꯅ ꯄꯣꯔꯛꯑꯒ ꯗꯨꯝꯈꯣꯏꯒꯤ ꯂꯦꯞꯇ ꯊꯝꯃꯤꯗꯅ
ꯎꯝ ꯎꯝ ꯑꯗꯨꯗ ꯇꯧꯔꯝꯃꯅꯤ ꯅꯪ
ꯊꯝꯕꯗ ꯑꯩꯅ ꯈꯪꯗꯅꯅ ꯈꯣꯠꯇꯅ ꯈꯔ ꯇꯧꯕ ꯌꯥꯎꯈ꯭ꯔꯦꯕꯀꯣ
ꯎꯝ ꯌꯥꯔꯣꯏꯌꯦ ꯌꯥꯔꯣꯏꯌꯦ
ꯑꯟ ꯑꯗꯨꯗꯨꯅ ꯑꯗꯨꯗ ꯁꯣꯏꯗꯣꯛ ꯈꯔꯦ
ꯍꯣꯡꯉꯕꯅꯤꯅ ꯑꯃꯨꯛꯀ ꯂꯩꯊꯣꯛꯑꯣ ꯀꯣꯛ
ꯎꯝ ꯑꯈꯣꯏꯁꯦ ꯃꯩꯁꯦ ꯂꯥꯛꯑꯔꯣꯏꯗ꯭ꯔꯥ ꯈꯪꯗꯦ
ꯍꯥꯏꯔꯣ
ꯑꯈꯣꯏ ꯁꯥꯏꯖꯦ ꯈꯔ ꯂꯥꯡꯕ꯭ꯔꯥ
ꯂꯥꯡꯕ ꯍꯣꯏ ꯂꯥꯡꯉꯤ ꯀꯞꯄꯦ ꯑꯃ
ꯂꯥꯎ ꯁꯤ ꯂꯥꯎꯔꯤꯅꯤ ꯏꯁ ꯌꯥꯝ ꯃꯁꯥꯏ ꯇꯤꯟꯒ ꯄꯨ ꯇꯧꯔ ꯀꯥꯞ ꯈꯔ ꯈꯔ ꯂꯥꯡꯉꯦ ꯏꯁꯥꯏꯁꯦ ꯁꯥꯟꯅꯔꯤꯌꯦ ꯑꯗꯨꯗꯨꯏꯅꯦ ꯑꯩꯅ ꯂꯥꯛꯍꯟ ꯂꯥꯡꯍꯟꯅꯤꯡꯗꯕꯅꯦ ꯑꯩꯗ ꯑꯃꯨꯛ ꯊꯣꯛꯀꯦ ꯃꯣꯏ ꯃꯣꯏ ꯃꯌꯥꯝ ꯂꯥꯛꯑꯕꯅ ꯑꯩ ꯑꯃꯨꯛ ꯊꯣꯛꯀꯦ ꯑꯁꯥꯏꯗ
ꯅꯪ ꯊꯣꯛꯑꯣ ꯑꯩ ꯊꯝꯃꯒꯦ
ꯊꯝ ꯊꯝ